ꯇꯥꯔꯨꯔꯕꯣ
ꯆꯥꯛ ꯂꯣꯏꯔꯦ ꯍꯧꯖꯤꯛ ꯃꯩ ꯂꯥꯛꯄꯒ ꯊꯣꯡꯕꯅꯦ
ꯑꯣ
ꯁꯤ ꯂꯣꯏꯔꯦ ꯑꯈꯣꯏꯗꯤ ꯆꯥꯔꯔꯣꯏ ꯑꯈꯣꯏ ꯕꯥꯒ ꯑꯈꯣꯏꯕꯣꯛꯀ ꯆꯥꯅ
ꯑꯩꯖꯨ ꯆꯥ ꯑꯩꯁꯨ ꯆꯥꯔꯔꯣꯏ ꯆꯥꯉꯝꯗꯔꯦ
ꯃꯣꯏ ꯑꯅꯤꯒꯤ ꯊꯤꯕꯤꯒꯦꯅ ꯇꯧꯔꯤ
ꯀꯔꯤ ꯏꯟꯖꯥꯡ ꯊꯣꯡꯉꯕ
ꯍꯤꯟꯖꯥꯡ ꯊꯣꯡꯗ꯭ꯔꯦ ꯑꯈꯣꯏ ꯕꯨꯍꯣꯏꯗꯣ ꯃꯣꯏ ꯁꯥꯃꯨꯔꯧꯗ ꯎꯁꯣꯞ ꯆꯠꯂꯨꯕꯅꯦꯕ ꯑ ꯎꯁꯣꯞꯀꯤ ꯍꯦꯟꯖꯥꯡ ꯄꯨꯔꯛꯑꯦ ꯑꯗꯨꯒ ꯉꯁꯥꯏꯒꯤ ꯎꯇꯤꯁꯨ ꯂꯩꯔꯦ ꯑꯗꯨꯅ ꯎꯝ ꯃꯔꯣꯢ
ꯈꯣꯏ ꯈꯣꯏꯃꯥꯟ ꯈꯣꯏꯃꯥꯟ ꯉꯥ ꯀꯣꯛꯇ ꯊꯣꯡꯉꯦ ꯑꯈꯣꯏꯖꯨ
ꯉꯥꯎꯇ ꯇꯥꯔꯕ
ꯎꯝ ꯉꯥ ꯀꯧꯇꯥ ꯃꯆꯥ ꯑꯃꯥ ꯊꯣꯡꯉꯝꯅꯤ ꯃꯤ ꯌꯥꯝ ꯆꯥꯗ꯭ꯔꯅꯤ
ꯎꯝ
ꯉꯁꯥꯏ ꯅꯪ ꯍꯥꯏꯕ‌ ꯑꯃ ꯀꯩꯅꯣꯒꯤꯗꯣ ꯁꯣꯡꯉꯦ ꯏꯁꯀꯤꯟ ꯀꯩꯅꯣꯗꯣ ꯌꯦꯡꯐꯝꯗꯣ
ꯎꯝ
ꯎꯝ ꯅꯛꯑꯦ ꯃꯣꯏ ꯃꯥꯏ ꯅꯪ ꯅꯍꯥꯟ ꯀꯨꯝꯕꯤ ꯑꯗꯨꯏ ꯅꯨꯄꯤꯗꯣ ꯕꯪ ꯕꯪ ꯂꯥꯎꯕꯤꯗꯣ ꯑꯥꯃꯏ
ꯑꯁꯨꯋꯥꯏ ꯀꯩꯅꯣꯗꯩ ꯅꯛꯑꯦ ꯁꯤꯗ ꯑꯗꯨꯝ ꯂꯩꯔꯦ ꯑꯗꯨ ꯀꯩꯅꯣ ꯇꯧꯋꯦꯕ ꯃꯥꯏꯗꯣ ꯍꯣꯏ ꯁꯨꯃꯥꯏꯅ ꯑꯩ ꯁꯨꯃꯥꯏꯅ ꯎꯟꯁꯥ ꯍꯦꯟꯗꯣꯛꯄꯩꯗꯤ ꯁꯨꯝꯕꯩꯗꯤ ꯌꯥꯎꯗꯦꯕ ꯑꯗꯣ ꯑꯌꯥꯝꯕꯅ ꯃꯣꯏꯗꯤ ꯑꯥ ꯃꯍꯤꯡꯒꯨꯝꯕ ꯍꯌꯤꯡꯕ ꯊꯤꯒꯨꯝꯕꯩꯗꯤ ꯌꯥꯝꯗꯤ ꯌꯦꯡꯗꯤ ꯌꯦꯡꯉꯦ
ꯑꯗꯨꯅꯦ ꯍꯥꯏꯖꯦ ꯑꯗꯨꯒꯨꯝꯕꯗꯤ ꯃꯌꯥꯝ ꯌꯦꯡꯉꯦ ꯃꯥꯗꯣ ꯌꯦꯡꯉꯤꯗꯅ
ꯌꯦꯡꯉꯦ ꯍꯥꯏꯔꯣ ꯑꯗꯣ ꯃꯥ ꯊꯤ ꯊꯤꯕ ꯆꯠ ꯆꯐꯣꯠ ꯆꯐꯣꯠ
ꯑꯗꯨꯗ ꯍꯣꯏ ꯑꯗꯨꯗ ꯍꯥꯏꯐꯦꯠ ꯍꯪꯕ ꯑꯗꯨꯝ ꯌꯥꯅꯦꯕ ꯅꯪꯒꯤꯗꯣ
ꯑꯥꯎ ꯑꯩꯖꯨ ꯑꯩꯖꯨ ꯈꯜꯂꯤꯕꯅꯤ ꯃꯦꯁꯦꯁ ꯑꯣꯏꯅ ꯊꯥꯔꯖꯤꯅ ꯍꯥꯟꯅꯅ
ꯑꯗꯨꯅꯦ ꯍꯥꯏꯁꯦ ꯍꯥꯟꯅ ꯆꯠꯇ꯭ꯔꯤꯀꯥꯟꯗ ꯃꯦꯁꯦꯁ ꯑꯣꯏꯅ ꯊꯥꯔꯣꯕ ꯅꯪꯒꯤ ꯑꯗꯨ ꯖꯒꯥꯒꯤꯗꯣ ꯐꯣꯇꯣ ꯀꯥꯞꯄꯦꯗꯅ
ꯑꯥ ꯑꯥ ꯑꯥ ꯑꯗꯨꯃꯥꯏꯅ ꯎꯟꯁꯥ ꯍꯦꯟꯇꯣꯛꯄ ꯑꯣꯏ ꯀꯔꯤꯑꯣꯏ꯫ ꯎꯝ ꯑꯗꯨꯝ ꯌꯦꯡ ꯌꯥꯒꯗ꯭ꯔꯥꯗꯩꯗꯨꯗꯅ ꯍꯣꯏ
ꯀꯔꯤ ꯇ꯭ꯔꯤꯠꯃꯦꯟ ꯇꯧꯒꯅꯤꯗꯣ
ꯎꯝ ꯑꯥꯎ ꯑꯗꯨ ꯄꯩꯁꯥꯁꯦ ꯈꯜꯂꯦꯕꯣ ꯄꯩꯁꯥꯖꯨ ꯂꯩ
ꯑꯗ ꯃꯥꯅ ꯄꯩꯁꯥ ꯄꯩꯁꯥꯗꯨ ꯃꯌꯥꯝ ꯍꯥꯏꯔꯛ ꯇꯥꯔꯗꯤ ꯑꯗꯨꯝ ꯉꯥꯏꯅꯕ ꯌꯥꯏꯗꯅ
ꯍꯣꯏ ꯌꯥꯏ ꯂꯨꯄꯥ ꯀꯌꯥꯝ ꯃꯨꯛ ꯆꯪꯅꯤ ꯑ ꯑꯜꯄꯥ ꯀ ꯆꯪꯗꯣꯏꯅꯣ ꯍꯪꯉꯣ꯫ ꯑꯥꯎ ꯑꯥꯎ
ꯑꯗꯨꯅꯦ ꯑꯗꯨ ꯑꯣꯏꯇꯥꯔꯗꯤ ꯍꯟꯗꯛ ꯄꯩꯁꯥꯗꯣ ꯂꯩꯔꯀꯥꯟꯗ ꯍꯥꯏꯔꯛꯑꯒꯦ ꯍꯥꯏ ꯌꯥꯏꯔꯦꯗꯅ ꯑꯗꯨꯝ꯫
ꯍꯣꯏ ꯑꯗ ꯌꯦꯡꯖꯨ ꯌꯥꯝ ꯌꯦꯡꯅꯤꯡꯉꯦꯕ ꯃꯥꯥꯏꯗꯨ ꯄꯩꯁꯥꯗꯨꯗ ꯈꯜꯂꯤꯔꯣ ꯑꯗꯩ ꯈꯗꯥꯡꯒꯤꯖꯤꯒ
ꯎꯝ ꯈꯗꯥꯡꯒꯤꯗꯣ ꯈꯗꯥꯡꯒꯤꯗꯣ ꯀꯩꯅꯣ ꯍꯛꯆꯥꯡ ꯃꯅꯨꯡꯗꯕꯨꯗꯤ ꯐꯠꯇꯕꯒꯤꯅꯦꯕꯀꯣ ꯑꯗꯣ ꯈꯗꯥꯡ ꯖꯒꯥꯒꯤꯗꯣ ꯀꯩꯅꯣꯝꯗꯗꯤ ꯑꯣꯏꯕꯅꯦ ꯑꯩꯖꯨ ꯈꯪꯗ꯭ꯔꯦ ꯑꯝꯇ ꯌꯦꯡꯉꯣ
ꯑꯣꯀꯟ ꯑꯥ ꯑꯗꯨꯕꯨꯗꯤ ꯒꯨꯒꯜꯗ ꯑꯗꯨꯝ ꯊꯣꯛ ꯌꯥ ꯊꯣꯛꯄꯅꯦ
ꯊꯣꯛꯄꯅꯦ ꯍꯥꯏꯗꯤ ꯀꯩꯅꯣ ꯂꯤꯚꯔꯒꯨꯝꯕ
ꯎꯝ ꯑꯉꯥꯡ ꯈꯥꯎꯒꯤꯒꯨꯝꯕꯒ ꯑꯣꯏꯒꯗ꯭ꯔꯥ
ꯍꯣꯏ
ꯑꯗꯨꯝꯕ ꯑꯣꯏ ꯑ ꯑꯗꯨꯒꯨꯝꯕ ꯅꯥꯇꯣꯟꯗꯒ ꯎꯔꯤꯡ ꯌꯥꯝ ꯊꯨꯡꯕꯁꯦ ꯏꯁꯇ꯭ꯔꯦꯁꯀꯨꯝꯕ ꯌꯥꯝ ꯂꯩꯔ ꯀꯥꯟ ꯇꯧꯋꯦ ꯍꯥꯏꯕꯅꯦꯕ
ꯎꯝ
ꯏꯁꯇ꯭ꯔꯦꯁꯀꯤ ꯋꯥꯗꯤ ꯂꯩꯔꯝꯅꯤ ꯑꯗꯨꯝ ꯋꯥꯠꯇꯦ
ꯎꯝ ꯏꯁꯇ꯭ꯔꯦꯁꯇꯤ ꯋꯥꯠꯇꯦꯕ
ꯋꯥꯠꯇꯦ ꯑꯗꯨꯅ ꯑꯩꯅ ꯑꯗꯨꯅ ꯑꯩꯅ ꯑꯩ ꯃꯥꯏꯁꯦ ꯀꯩꯅꯣ ꯊꯣꯛꯀꯗ꯭ꯔꯁꯤ ꯐꯣꯇꯣ ꯀꯥꯞꯄꯗ ꯎꯒꯗ꯭ꯔꯥ ꯁꯤꯅꯤ ꯁꯤ ꯆꯥꯛꯀꯨꯞ ꯆꯥꯛꯀꯨꯞꯁꯤ
ꯅꯪꯒꯤꯗꯨꯗꯩ ꯅꯠꯇꯕ ꯑꯇꯣꯞꯄꯗꯩ ꯀꯥꯞꯄꯣ ꯅꯣꯏ ꯇꯥꯃꯣ ꯗꯩꯔ ꯀꯩꯅꯣ
ꯀꯥꯏ ꯇꯥꯃꯣ ꯐꯣꯟꯗꯩꯗꯤ ꯊꯤ
ꯅꯠꯇꯦꯍꯦ ꯅꯣꯏ ꯊꯣꯛꯄ ꯍꯥꯏꯕꯅꯦ
ꯑꯣ ꯑꯣ ꯑꯥꯏꯐꯣꯟꯗꯒꯤ ꯍꯣꯏ
ꯑꯗꯨꯅꯦ ꯃꯥꯏꯗꯨꯗ ꯀꯥꯞꯄꯣ ꯗꯨꯀꯥꯟꯗ ꯊꯥꯈ꯭ꯔꯣ
ꯑꯗꯨꯅꯦ ꯑꯩꯅ ꯈꯜꯂꯤꯁꯤ ꯌꯥꯝꯅ ꯂꯩꯕ ꯁꯣꯝ ꯅꯥꯀꯟꯗ ꯆꯀꯠ ꯆꯀꯠ ꯁꯨꯝꯕꯁꯦ ꯐꯍꯟꯕ ꯌꯥꯒꯗ꯭ꯔꯅꯥ ꯑꯗꯩ ꯈꯗꯥꯡꯁꯤꯒ
ꯍꯪꯍꯧꯔꯣꯕ ꯑꯗꯨꯗꯣ ꯑꯗꯨꯀꯥꯟꯗ ꯄꯩꯁꯥꯅ ꯀꯃꯥꯏ ꯀꯃꯥꯏ ꯇꯧꯕ ꯈꯣꯠꯄ
ꯎꯝ ꯎꯝ ꯎꯝ ꯀꯌꯥꯃꯨꯛ ꯆꯪꯗꯣꯏꯅꯣꯅ
ꯎꯝ
ꯈꯜꯂꯤꯕꯅꯤ ꯑꯩꯁꯨꯕ ꯊꯥꯏꯅꯩ ꯁꯨꯝ ꯌꯦꯕꯗ ꯁꯨꯝ ꯌꯦꯡꯕꯅꯦꯕ ꯁꯨꯝꯕꯩꯁꯦ ꯌꯥꯎꯗꯦꯕ ꯃꯣꯏꯗꯣ ꯍꯌꯤꯡ ꯃꯊꯤꯒꯨꯝꯕ ꯃꯍꯤꯡꯒꯨꯝꯕ ꯔꯦꯖꯔ ꯀꯥꯞꯄꯤ ꯑꯗꯨꯝꯕ ꯉꯥꯛ ꯇꯧꯋꯦꯕ
ꯎꯝ ꯃꯣꯏꯗꯣ ꯑꯗꯨꯁꯨ ꯑꯗꯨꯒꯨꯝꯕꯗꯨꯁꯨ ꯔꯦꯖꯔ ꯀꯥꯞꯁꯦꯒꯨꯝꯕ ꯍꯥꯏꯔꯛ ꯇꯧꯗꯤ ꯃꯥꯥꯜꯂꯤ
ꯑꯧ ꯑꯩꯁꯨ ꯍꯥꯏ ꯑꯩꯁꯨ ꯃꯥꯗꯤ ꯃꯥꯜꯂꯦ ꯍꯥꯏ ꯇꯧꯕ ꯑꯩꯁꯨ
ꯔꯦꯖꯔ ꯀꯥꯞꯊꯣꯛꯑꯀꯥꯟꯗ ꯇꯧꯔꯁꯤꯅ ꯎꯝ ꯑꯗꯨꯃꯥꯏꯅ ꯍꯥꯏꯔꯛꯇꯧꯗꯤ ꯃꯥꯜꯂꯦ ꯑꯗꯣ ꯌꯦꯡꯉꯒꯗꯤ
ꯍꯪꯗꯤ ꯍꯪꯉꯒꯦ ꯍꯥꯏꯐꯦꯠ ꯎꯝ
ꯍꯪꯉꯛꯑꯣ ꯍꯪꯉꯀꯥꯟꯗ ꯃꯔꯣꯟꯗꯣ ꯈꯪꯗꯣꯛꯄ ꯌꯥꯏꯗꯅ ꯆꯠꯄ ꯆꯠꯇꯕꯁꯨ ꯌꯥꯔꯦ ꯑꯗꯨꯗꯤ ꯍꯪ ꯇꯥꯔꯗꯤ
ꯌꯥꯔꯦ ꯑꯗꯨꯅ ꯑꯩꯁꯨ ꯍꯥꯟꯅ ꯍꯪꯍꯧꯔ ꯈꯜꯂꯤꯁꯦ ꯎꯁꯥ ꯍꯦꯟꯗꯣꯛꯄ ꯑꯣꯏ ꯀꯩꯑꯣꯏ ꯁꯨꯃꯥꯏ ꯆꯀꯨꯞ ꯆꯀꯨꯞ ꯃꯌꯥꯝ ꯇꯧꯏ ꯈꯔ ꯁꯨꯝꯕ ꯁꯨꯝꯕ ꯁꯥꯏꯠꯁꯤꯗ ꯈꯔ꯭ꯒ ꯂꯩꯌꯦꯅ ꯍꯥꯏꯇꯥꯥꯕꯅꯤꯅꯦ
ꯎꯝ
ꯑꯣ ꯁꯤ ꯐꯅꯕ ꯀꯩꯀꯩ ꯇ꯭ꯔꯤꯠꯃꯦꯟ ꯇꯧꯔꯒ ꯐꯅꯤ ꯀꯩꯀꯩ ꯂꯩꯒꯦꯅ ꯍꯪꯇꯥꯕꯅꯤꯅꯦ
ꯎꯝ ꯎꯝ ꯑꯗꯨꯅꯦ ꯑꯗꯨꯃꯥꯏꯅ ꯇꯧꯅꯕ ꯍꯥꯟꯅ ꯍꯪꯗꯣꯛꯑꯣ
ꯁꯨꯝ ꯊꯤꯕ ꯖꯨꯠꯁꯦ ꯈꯪꯗꯦ ꯍꯦꯛ ꯇꯧꯁꯜꯂꯨꯔꯒ ꯊꯥ ꯑꯃꯅꯤ ꯐꯔꯝꯃꯒ ꯀꯨꯏꯅ ꯆꯠꯇꯕꯗꯤ ꯇꯜꯂꯤꯗꯅꯍꯦꯛ
ꯍꯣꯏ ꯑꯗꯨꯅꯦ ꯍꯥꯏꯁꯦ ꯑꯃꯨꯛ ꯍꯧꯕꯤ ꯅꯥꯔꯗꯤ ꯀꯩꯝ ꯀꯥꯟꯅꯗꯦꯗꯅ
ꯀꯥꯟꯗꯦ ꯑꯗꯣ ꯍꯣꯏ ꯍꯣꯏ ꯃꯥꯟꯅꯦ ꯃꯤꯠꯁꯦ ꯁꯤ ꯀꯣꯛꯈ꯭ꯔꯦ ꯍꯥꯏꯔꯁꯨ ꯑꯇꯣꯞꯄ ꯑꯃ ꯖꯒꯥ ꯃꯥꯏ ꯃꯤꯠꯇ ꯂꯩꯗꯅ ꯁꯥꯏꯠ ꯏꯐꯦꯛ ꯑꯣꯏ ꯀꯩ ꯑꯣꯏ ꯃꯥꯏ ꯊꯤꯖꯟ ꯃꯌꯥꯝ ꯂꯩꯗꯅ ꯌꯥꯝ ꯇꯧꯋꯤꯗꯅ ꯑꯗꯨꯝꯕ ꯇꯧꯔꯛꯑꯒꯗꯤ ꯑꯃꯨꯛ ꯈꯜꯂꯤꯕ ꯑꯩꯁꯤ ꯋꯥꯈꯜꯁꯤ ꯃꯣꯏ ꯑꯗꯨꯝꯕ ꯃꯌꯥꯝ ꯊꯥꯖꯤꯜꯂꯨ ꯈꯨꯠꯂꯥꯏ ꯀꯩꯀꯥ ꯃꯌꯥꯝ ꯊꯥꯔꯨꯔꯒ ꯍꯤꯗꯥꯛ ꯀꯩꯀꯥ ꯃꯌꯥꯝ ꯑꯃ
ꯑꯗꯣ ꯑꯗꯨꯃꯥꯏꯟ ꯁꯨꯝ ꯂꯩꯗꯣꯏ ꯁꯔꯨꯛꯄꯨꯗꯤ ꯑꯃꯨꯛ ꯀꯛ ꯀꯥꯞꯊꯣꯛꯎꯕꯗꯨꯅꯗꯤ ꯐꯗꯤ ꯐꯗꯣꯏꯕ
ꯐꯗꯣꯏꯅꯤ ꯑ ꯀꯅꯥꯒꯤꯅꯣ ꯀꯅꯥꯒꯤꯅꯣꯝꯗꯤ ꯁꯨꯃꯥꯏꯅ ꯑꯆꯧ ꯑꯆꯧꯕ ꯎꯝ ꯑꯆꯧ ꯑꯆꯧꯕꯅꯤꯕꯨ ꯑꯣꯄ꯭ꯔꯦꯁꯟ ꯇꯧꯔꯤꯅꯤ ꯂꯨꯍꯣꯡꯉꯝꯗꯥꯏꯗ ꯀꯣꯊꯣꯛꯏꯅꯦꯕ ꯂꯧꯊꯣꯛꯏꯅꯦꯕ
ꯃꯥꯅꯦ ꯁꯝꯕ꯭ꯔꯨꯖꯨ ꯂꯧꯊꯣꯛꯏꯗꯨꯗꯤ ꯁꯝꯕ꯭ꯔꯨꯖꯨ ꯀꯥꯞꯊꯣꯛꯏꯗꯨꯗꯤ ꯑꯗꯣ ꯑꯈꯣꯏ ꯆꯦꯕꯦꯝꯒꯤꯗꯣ ꯃꯥꯏ ꯁꯝꯕ꯭ꯔꯨꯗꯨ ꯂꯧꯊꯣꯛꯏꯅꯤꯗꯅ
ꯎꯝ
ꯑꯗꯣ ꯍꯧꯖꯤꯛ ꯀꯩꯝꯇ ꯇꯧꯔꯛꯈꯤꯗ꯭ꯔꯦ ꯐꯨꯛꯇꯠꯈ꯭ꯔꯦꯕ ꯃꯥꯥꯏ
ꯃꯥꯏꯗꯣ ꯃꯥꯏꯗꯨ ꯅꯥꯠ ꯀꯥꯏꯗꯅ ꯃꯥꯥꯏꯗꯨꯅ ꯈꯗꯥꯡꯗꯥꯔ ꯆꯤꯟꯕꯥꯜꯗꯔꯣ ꯃꯥꯏꯗꯨꯕꯨ ꯃꯤꯠꯇꯔꯥ ꯑꯣ ꯑꯗꯨꯅꯦ ꯉꯍꯥꯋꯥꯏ ꯂꯧꯊꯣꯛꯈꯤꯝꯅꯦ ꯎꯝ ꯑꯝꯇ ꯂꯩꯇ꯭ꯔꯕ ꯍꯧꯖꯤꯛ
ꯂꯩꯇ꯭ꯔꯦ
ꯎꯝ
ꯑꯗꯨ ꯂꯩꯔꯝꯃꯦ ꯍꯥꯏꯕꯒꯤ ꯀꯩꯅꯣ ꯃꯃꯤꯕꯨꯗꯤ ꯈꯤꯇꯪ ꯂꯩꯀꯣ
ꯍꯣꯏ
ꯑꯗꯨ ꯂꯩꯇ꯭ꯔꯦꯕ
ꯑꯗꯨꯝ ꯍꯧꯖꯨ ꯍꯧꯔꯠꯇ꯭ꯔꯦꯕ ꯑꯗꯣ
ꯑ ꯍꯧꯔꯛꯇ꯭ꯔꯦ
ꯍꯩꯌꯦ
ꯑꯩꯖꯨ ꯑꯝꯇ ꯍꯪꯒꯦ ꯑꯗꯨꯒ
ꯕꯥꯕꯥ ꯆꯥꯛ ꯊꯤꯔꯝ ꯕꯨꯕꯣꯛ ꯀꯧꯔꯒ ꯆꯥꯔꯣ ꯏꯁꯄ꯭ꯂꯦ ꯑꯗꯨꯃꯥꯏꯟ ꯍꯪꯉꯣ ꯍꯥꯟꯅ ꯑꯣꯟꯂꯥꯏꯟꯗ
ꯑꯣ
ꯑꯗꯨꯗꯨꯒ
ꯃꯥꯏ ꯀꯃꯦꯟꯇꯒꯗꯤ ꯐꯣꯟ ꯅꯝꯕꯔꯒ ꯀꯌꯥꯝ ꯎꯝ ꯐꯣꯟ ꯅꯝꯕꯔꯒ ꯌꯥꯝ ꯍꯥꯞꯄꯤ
ꯍꯥꯞꯄꯅꯦ ꯃꯥꯒꯤ ꯀꯩꯅꯣ ꯄ꯭ꯔꯣꯐꯥꯏꯜꯗꯁꯨ ꯑꯗꯨꯝ ꯍꯥꯞ
ꯎꯝ ꯍꯥꯞꯄꯦ ꯍꯥꯞꯄꯦ
ꯑꯥꯏ ꯖꯤꯗ ꯍꯪꯕꯕꯨꯗꯤ ꯋꯥꯆꯞꯇ ꯍꯪꯉꯣ
ꯑꯥ ꯍꯪꯉꯒꯥ ꯁꯤꯗ ꯍꯪꯒꯦ ꯅꯝꯕ꯭ꯔꯥꯗꯣ ꯂꯧꯊꯣꯛꯑꯀꯥꯟ ꯇꯧꯔꯒ
ꯎꯝ ꯋꯥꯆꯞꯇ ꯍꯪꯕꯅ ꯃꯣꯏ ꯂꯨꯅ ꯈꯟꯕꯅꯦꯕ ꯎꯝ ꯋꯥꯆꯞꯇꯅ ꯍꯪꯉꯣ ꯑꯗꯨꯒꯥꯟ ꯈꯪꯉꯅꯤ
ꯈꯪꯗꯦ ꯍꯨꯡ ꯑꯗꯨꯅꯦ ꯍꯥꯏꯗꯤ ꯁꯨꯝ ꯍꯤꯗꯥꯛ ꯇꯩꯔꯕꯨ ꯐꯅꯤ ꯍꯥꯏꯔꯒꯁꯨꯀꯣ ꯅꯠꯇ꯭ꯔꯥ ꯃꯉꯣꯟꯗ ꯃꯉꯣꯟꯗ ꯑ ꯍꯤꯗꯥꯛꯇꯣ ꯃꯉꯣꯟꯗ ꯂꯩ ꯍꯥꯏꯔꯛꯀꯗꯣꯏꯅꯦ ꯃꯣꯏ ꯍꯥꯏꯔꯛꯀꯗꯣꯏꯁꯦ ꯅꯠꯇ꯭ꯔꯗꯣ
ꯎꯝ
ꯑꯗꯨꯅ ꯑꯗꯨꯝ ꯂꯧꯕ ꯌꯥꯔꯦꯗꯅ ꯄꯤꯁꯨꯝꯖꯨ ꯐꯣꯏ ꯄꯤꯁꯨꯝꯖꯨ ꯐꯣꯏꯒꯗꯕꯅꯤ ꯄꯤꯁꯨꯝꯖꯨ ꯐꯣꯏꯒꯗꯕꯅꯤ ꯎꯝ ꯆꯣꯡꯉꯦ
ꯄꯤꯁꯨꯝ ꯐꯣꯏꯕꯨ ꯀꯩꯅꯣ ꯐꯣꯏꯗꯠꯂꯨ ꯀꯩꯅꯣ
ꯀꯥꯎꯂꯩꯔꯦ ꯑꯥꯈꯣꯏ ꯑꯊꯧꯕ ꯑꯃ ꯑꯃ ꯋꯥꯏ ꯑꯃ ꯋꯥꯏ
ꯃꯩ ꯂꯥꯛꯇ꯭ꯔꯤꯀꯥꯟꯒꯤꯗꯣ ꯀꯌꯥꯝ ꯋꯥꯏ ꯈꯪꯕ꯭ꯔꯥ
ꯑꯩꯁꯨ ꯀꯌꯥꯝ ꯋꯥ ꯇꯨꯏꯁꯟꯇꯧꯕꯗ
ꯐꯣꯟꯁꯨ ꯃꯩ ꯌꯥꯎꯗꯕ ꯑꯗꯨꯒ ꯀꯣꯏꯆꯠ ꯆꯠꯂ ꯂꯩ ꯂꯩꯕꯅꯤꯅ ꯁꯨꯃꯥꯡꯁꯤꯗ ꯍꯦꯛ
ꯑꯩ ꯉꯁꯥꯏ ꯄꯋꯥꯔ ꯕꯦꯡꯗ ꯃ ꯈꯔ ꯌꯥꯎꯔꯝꯃꯦ ꯀꯥ ꯑꯅꯤꯃꯨꯛ ꯇꯧꯁꯜꯂꯦ
ꯎꯝ
ꯑꯗꯨꯗꯨꯒ ꯈꯔ ꯈꯥꯡꯅꯩ
ꯎꯝ
ꯑꯗꯨꯒ ꯃꯩ ꯂꯥꯛꯈ꯭ꯔꯦ
ꯂꯥꯛꯑꯦ ꯂꯥꯛꯑꯦ ꯃꯩ ꯃꯩ ꯂꯥꯛꯄꯁꯤꯗꯤꯀꯣ ꯃꯩ ꯂꯩꯇꯕꯁꯦ ꯄꯨꯔꯥ ꯊꯥꯏꯅꯩ ꯃꯇꯝꯗ ꯍꯟꯖꯤꯟꯕꯤꯅꯤ
ꯄꯨꯔꯥ ꯃꯤꯠꯅꯥ ꯀꯩꯅꯣ ꯒ꯭ꯌꯥꯟ ꯂꯧꯁꯤꯡ ꯏꯐꯛ ꯐꯛꯇ꯭ꯔꯣ ꯀꯩꯅꯣꯝ ꯇꯧꯗ꯭ꯔꯣ
ꯑꯗꯨꯅ ꯍꯥꯏꯁꯦ ꯍꯥꯟꯅ ꯉꯥꯟꯅ ꯎꯒ꯭ꯔꯒ ꯃꯝꯒꯤꯕꯁꯦ ꯀꯩꯗꯧꯗ꯭ꯔꯦꯕ
ꯑꯗꯨꯅ ꯀꯩꯅꯣꯝ ꯇꯧꯔ ꯍꯥꯏꯕ ꯁꯪꯁꯥꯔ ꯑꯃꯗ ꯂꯩꯕꯒꯆꯞꯃꯥꯟꯅꯦ ꯍꯥꯏꯕ
ꯄꯨꯔꯥ ꯕꯦꯇ꯭ꯔꯤꯁꯨ ꯗꯥꯎꯟ ꯆꯠꯂꯕꯅꯤꯅ ꯌꯦꯡꯉꯣ ꯑꯗꯨꯒꯤꯁꯨ ꯂꯩ ꯇꯔꯦ ꯑꯗꯒꯤ ꯄꯨꯔꯥ ꯊꯥꯏꯅꯩ ꯃꯇꯝꯗ ꯂꯩꯕꯒ ꯆꯞ ꯃꯥꯟꯅꯦ ꯍꯥꯏ
ꯃꯩ ꯂꯕ ꯄꯨꯡꯉꯟ ꯉꯜꯂꯦ
ꯑꯗꯨꯅꯦ ꯍꯥꯏꯗꯤ ꯃꯤꯠꯅꯥ ꯈꯪꯁꯤꯡ ꯁꯤꯡꯉꯒ ꯁꯪꯁꯥꯔꯁꯦ ꯁꯪꯁꯥꯔ ꯃꯥꯜꯂꯦ
ꯏꯉꯥꯟ ꯉꯥꯜꯂꯒ ꯂꯩꯔꯝꯃꯦ
ꯂꯝ ꯑꯗꯨꯋꯥꯏ ꯂꯝꯕꯤ ꯂꯝꯀꯗ ꯄꯨꯡꯉꯥꯡ ꯉꯥꯜꯂ ꯀꯩꯝ ꯀꯤꯗꯦ ꯍꯥꯏꯕ ꯃꯝꯕꯁꯦ ꯌꯥꯝ ꯍꯩꯅꯗꯦ ꯍꯥꯏꯕ ꯑꯩ
ꯎꯝ ꯑꯩꯈꯣꯏ ꯁꯣꯅꯥꯀꯟꯒꯤ ꯂꯩꯀꯥꯏꯒꯤ ꯃꯤ ꯎꯝ ꯊꯣꯛꯅꯔꯛꯇꯦ ꯍꯥꯏꯕꯗꯨ ꯃꯩ ꯉꯥꯟꯂꯗꯤ ꯃꯩ ꯃꯝꯃꯀꯥꯟꯗ ꯊꯣꯛꯅꯔꯑꯦ
ꯑꯣꯍꯣ ꯃꯝꯃ ꯀꯥꯟ ꯊꯣꯛꯂꯑꯦ ꯃꯩ ꯉꯥꯟ ꯊꯣꯛ ꯇꯕ ꯐꯩ ꯐꯩ ꯅꯣꯏꯔꯣꯝꯗ ꯇꯣꯉꯥꯟꯕ ꯑꯝꯅꯤ ꯑꯩꯈꯣꯏꯔꯣꯝꯗ ꯇꯣꯉꯥꯟꯕ ꯑꯝꯅꯤ
ꯃꯩ ꯃꯝꯃꯀꯥꯟꯗ ꯃꯩꯗꯨꯕꯨ ꯀꯔꯝ ꯀꯥꯟꯗ ꯂꯥꯛꯇꯣꯏꯅꯣꯅ
ꯎꯝ
ꯁꯧꯅꯔꯛꯑꯒ ꯊꯣꯡꯒꯥꯟꯗ ꯂꯩꯅꯩꯕ
ꯑꯁ ꯑꯩꯈꯣꯏꯗꯤ ꯉꯥꯟꯒꯦꯔꯥ ꯃꯝꯒꯦꯔꯥ ꯃꯤꯒꯤ ꯃꯤ ꯉꯥꯛꯇ ꯑꯩꯈꯣꯏ ꯁ꯭ꯋꯥꯏꯁꯤꯗꯤ ꯏꯃꯥꯏ ꯄꯦꯝꯃ
ꯅꯣꯏꯒꯤꯅ ꯑꯃꯨꯛ ꯃꯌꯥꯏ ꯆꯕꯨꯛ ꯑꯣꯏꯔꯒ ꯇꯨꯔꯦꯜ ꯃꯃꯥꯡ ꯃꯅꯤꯡꯗ ꯂꯩꯕꯩꯅꯦꯕ
ꯃꯥꯅꯦ ꯁꯤꯟ ꯁꯨꯔꯦꯕ ꯑꯩꯈꯣꯏꯗꯤ ꯍꯦꯛꯇ
ꯑꯩꯈꯣꯏ ꯁꯣꯅꯥꯀꯟꯒꯤꯅ ꯃꯥꯏꯀꯩ ꯑꯃꯇꯪ ꯑꯣꯏꯕꯅꯤꯅ
ꯃꯥꯅꯦ ꯑꯃ ꯇꯧꯔꯦ ꯏꯌꯥꯎ ꯌꯥꯎꯔꯝꯅꯤ ꯇꯧꯔꯦ ꯌꯥꯎ ꯌꯥꯎꯔꯝꯅꯤ ꯀꯨꯝꯍꯩ ꯐꯪꯉꯦ ꯑꯩꯈꯣꯏ ꯁꯣꯝ ꯂꯣꯏ ꯂꯩꯔꯦ ꯀꯩꯅꯣ ꯃꯅꯤꯄꯨꯔ ꯀꯨꯝꯍꯩ ꯍꯥꯏꯕ ꯖꯥꯠꯇꯨꯒꯩ
ꯑꯗꯨꯅꯦ ꯍꯥꯏꯁꯦ ꯅꯣꯏ ꯑꯗꯣꯝ ꯅꯥꯀꯟꯅ ꯑꯃꯨꯛ
ꯋꯥꯠꯇꯦ ꯑꯗꯨꯅ ꯑꯁ ꯑꯉꯥꯡ ꯃꯆꯥ ꯃꯆꯥꯒꯁꯦ ꯁꯨꯝ ꯍꯩꯅꯔꯛꯑꯕꯅꯤꯅꯀꯣ ꯀꯩꯁꯨ ꯈꯅꯗ꯭ꯔꯦꯕ ꯄꯥꯎ ꯇꯝ ꯇꯝꯗꯅ ꯑꯗꯨꯅ ꯑꯗꯨ ꯇꯧꯔꯦ ꯑꯗꯥ ꯇꯧꯔꯦꯅ
ꯎꯆꯥꯛ ꯇꯣꯛꯑꯒ ꯋꯀꯤꯡ ꯊꯣꯛꯄꯅꯦꯅ ꯊꯣꯛꯂꯛꯑꯝꯗꯣꯏꯅꯦ ꯑꯗꯨ ꯅꯥꯀꯟꯗꯗꯤ
ꯁꯣꯛꯅꯩꯅꯤ ꯀꯩꯅꯣ ꯍꯧꯖꯤꯛꯁꯨ ꯊꯣꯡꯗ ꯂꯩꯍꯧꯔꯤ ꯆꯕꯨꯟ ꯆꯕꯨꯟ ꯅꯨꯄꯥ ꯀꯩꯀꯥ ꯍꯣꯔꯦꯟ ꯍꯥꯎꯁꯤ ꯀꯛ ꯇꯤꯀꯦꯠ ꯀꯛꯄꯤ ꯀꯥꯡꯕꯨ ꯑꯃ ꯊꯣꯛꯂꯛ
ꯎꯝ ꯃꯣꯏ ꯀꯥꯡꯒꯨꯖꯤꯖꯨ ꯅꯨꯡꯉꯥꯏꯒ꯭ꯔꯕ
ꯎꯝ
ꯑꯗꯨ ꯌꯥꯎꯇꯗꯤ ꯃꯣꯏꯁꯨ ꯍꯤꯡꯉꯦ ꯍꯤꯡ ꯉꯝꯗ꯭ꯔꯦ ꯅꯣꯡꯃꯒꯤ ꯀꯣꯂꯣꯝ ꯑꯃ ꯁꯥꯏꯟ ꯇꯧꯍꯧꯗ꯭ꯔꯗꯤꯅ
ꯎꯝ
ꯍꯣꯏ ꯍꯣꯏ ꯑꯗꯨꯗꯤ ꯀꯩꯅꯣ ꯇꯧꯔꯒꯦ ꯊꯝꯃꯒꯦ ꯎꯝ ꯢꯁꯩꯖꯨ ꯀꯟꯅ ꯈꯣꯡꯢ